ꯑꯣ
ꯀꯦꯗꯔꯤꯅꯧ
ꯆꯖꯒꯥ ꯇꯒꯔꯒꯂꯌꯦ ꯅꯗꯤ
ꯑꯩꯗꯤ ꯆꯥꯛꯀ ꯆꯥꯗ꯭ꯔꯦꯗ
ꯀꯩꯒꯤꯔꯣ
ꯈꯣꯏ ꯆꯥꯛ ꯇꯣꯊꯦꯑꯌꯦꯦ ꯑꯩꯁꯦ ꯇꯨꯏꯁꯟ ꯂꯣꯏꯕ ꯀꯨꯏꯗ꯭ꯔꯤꯕ ꯄꯨꯡ ꯑꯩꯠ ꯑꯗꯨꯋꯥꯏꯗ
ꯄꯨꯡ ꯀꯌꯥꯂ ꯑꯣꯏꯒꯦ ꯅꯪ ꯇꯨꯁꯥ
ꯑꯩ ꯁꯤꯛꯁꯇꯒꯤꯅ ꯁꯚꯦꯟ ꯊꯥꯔꯇꯤ ꯑꯗꯨꯗꯥꯋꯥꯏꯐꯥꯎ ꯂꯧꯕꯅꯦ ꯑꯗꯣ ꯐꯥꯗꯕꯒ ꯀꯩꯒ ꯉꯥꯏꯅꯕꯗ ꯑꯗꯨꯝ ꯑꯩꯗ ꯑꯗꯨꯝ ꯇꯥꯊꯣꯛꯈꯤꯕ
ꯑꯣ ꯀꯔꯗꯦ
ꯎꯝ ꯀꯨꯏꯌꯦꯦ
ꯋꯥꯔꯝꯒꯅꯦꯗꯣ ꯇꯩꯁꯥ ꯂꯧꯁꯨ ꯋꯥꯕꯅꯦ
ꯋꯥꯏ ꯋꯥꯉ
ꯑ ꯑꯗꯨ ꯇꯁ ꯇꯧ ꯃꯣꯏꯕꯨ ꯆꯠꯂꯣ ꯍꯥꯏꯔꯒ ꯑꯗꯨꯝ ꯃꯣꯏ ꯆꯠꯈꯤꯕ ꯃꯇꯨꯡꯗ ꯋꯥꯁꯨ ꯍꯥꯏꯅꯤꯡꯗꯕ
ꯑꯗꯨ ꯑꯗꯨꯅꯦ ꯑ ꯑꯦꯛꯖꯝ ꯁꯨ ꯂꯩꯕꯅꯤꯅ ꯑꯃꯨꯛ ꯐꯥꯗ꯭ꯔꯗꯤ ꯆꯠꯂꯣ ꯍꯥꯏꯕ ꯅꯨꯡꯉꯥꯏꯇꯕ
ꯎꯝ
ꯑꯁ ꯇꯂꯦꯗ
ꯃꯤ ꯀꯌꯥꯔꯣ ꯅꯪ ꯂꯧꯕꯗꯣ ꯇꯨꯏꯁꯟ
ꯃꯉꯥꯃꯨꯛꯇ ꯉꯥꯏꯗ ꯑꯉꯥꯡꯉꯩꯗ ꯑꯣꯏꯅ ꯂꯧꯗ ꯇ꯭ꯔꯦ ꯑꯗꯣ ꯑꯃꯅ ꯄꯩꯁꯥ ꯍꯥꯟꯅ ꯆꯠꯈ꯭ꯔꯦ ꯑꯃꯗ ꯄꯩꯁꯥ
ꯀ꯭ꯂꯥꯁ ꯀ꯭ꯂꯥꯁ ꯀꯌꯥ ꯀꯥꯕ ꯃꯤ ꯍꯥꯏꯕꯗꯤ ꯑꯉꯥꯡꯁꯤꯡꯅꯥ
ꯑ ꯀꯩꯅꯣ ꯐꯥꯏꯚ ꯌꯥꯎꯔꯦ ꯁꯤꯛꯁ ꯌꯥꯎꯔꯦ ꯇꯨ ꯌꯥꯎꯔꯦ ꯑꯗꯨꯒ ꯑꯉꯥꯡ ꯃꯆꯥꯁꯨ ꯌꯥꯎꯋꯦ
ꯅꯁꯔꯤꯛ ꯀꯤꯖꯤꯒꯤꯁꯨ ꯌꯥꯎꯔꯥ
ꯎꯝ
ꯄꯨꯟꯕꯒꯤ ꯑꯗ ꯀꯩ ꯇꯥꯛꯄꯗꯣ
ꯎꯝ ꯎ ꯋꯥꯏꯑꯦ ꯑꯗꯩ ꯎꯝ ꯑꯍꯟꯉꯩꯗꯤ ꯑꯃꯨꯛ ꯆꯥꯎ ꯀ꯭ꯂꯥꯁ ꯌꯥꯝꯃꯛꯑꯗꯤ ꯑꯗꯨꯝ ꯐꯝ ꯃꯥꯡꯃꯤꯟꯅꯔꯒ ꯇꯗꯤ ꯈꯪꯗꯦꯅ ꯑꯗꯨꯅ ꯅꯨꯡꯉꯥꯏꯇꯕ ꯀꯩ ꯍꯦꯟꯖꯥꯡ ꯆꯥꯔꯒꯦ
ꯉꯁꯤꯁꯦ ꯎꯝ ꯕ꯭ꯔꯣꯏꯂꯔ ꯀꯦꯖꯤ ꯇꯪꯈꯥꯏ ꯗꯨꯒ ꯕꯤꯟꯁ ꯆꯝꯐꯨꯠ ꯀꯣ ꯑꯗꯨ ꯆꯥꯔꯦ ꯍꯣꯏ ꯍꯣꯏ ꯆꯥꯒꯦ ꯍꯥꯟꯅ ꯆꯥꯕꯅꯦ ꯉꯁꯤꯁꯦ ꯋꯥꯈꯜ ꯈꯔ ꯅꯨꯡꯉꯥꯏꯊꯣꯛꯅꯤꯡꯉꯥꯏ
ꯑ ꯕꯣꯏꯂꯔ ꯕ꯭ꯔꯣꯏꯂꯔ ꯍꯧꯖꯤꯛ ꯀꯦꯖꯤꯃꯈꯥꯏꯗ ꯀꯌꯥ ꯄꯤꯔꯤꯒꯦ
ꯋꯥꯟ ꯊꯥꯔꯇꯤ
ꯍꯣꯡꯊꯔꯦꯅꯦ ꯑꯗꯨꯗ ꯅꯥꯕꯕꯨꯗꯤ ꯐꯔꯦ ꯍꯥꯏꯅꯕꯅꯤꯗ ꯃꯔꯛ ꯑꯃ ꯕꯣꯂꯔ ꯕꯣꯏꯂꯔ ꯆꯥꯕ ꯀꯤꯅꯩꯗꯅ
ꯑꯣ ꯑꯗꯣ ꯑꯁ ꯎꯝ ꯑꯩꯈꯣꯏ ꯀꯩ ꯍꯥꯏꯗꯣꯏꯔꯥ ꯕꯣꯗꯤꯗꯗꯤ ꯌꯥꯝꯅ ꯀꯩ ꯍꯥꯏꯗꯣꯏꯔꯥ ꯍꯦꯜꯗꯤꯗ ꯑꯣꯏꯔꯣꯏ ꯀꯣ ꯑꯗꯨꯒꯤ
ꯍꯟꯇꯛ ꯑꯃ ꯁꯤꯟꯅꯅꯕꯗꯣ ꯂꯥꯏꯅꯥ ꯂꯥꯛꯑꯒ ꯃꯌꯥꯝ ꯁꯤꯗꯅ ꯕꯣꯏꯂꯔ
ꯈꯡꯗꯦ ꯑꯩꯗꯤ
ꯑꯁ ꯈꯪꯍꯧꯗ꯭ꯔꯕ ꯍꯟꯗꯛ ꯑꯗꯣ ꯍꯧꯖꯤꯛꯇꯤ ꯑꯃꯨꯛ ꯂꯣꯏꯅꯃꯛ ꯒ꯭ꯔꯨꯞ ꯑꯃ ꯁꯤꯗꯣꯛꯈ꯭ꯔꯒ ꯍꯧꯖꯤꯛꯄꯨꯗꯤ ꯐꯔꯦ ꯍꯥꯏꯕꯅꯦꯕ ꯃꯔꯛ ꯑꯃ ꯕꯣꯏꯂꯔ ꯗꯣ ꯃꯌꯥꯝ ꯄꯥꯛꯇꯛꯅꯅ ꯁꯤ ꯁꯤꯕꯒꯤ ꯌꯦꯔꯨꯝꯒ ꯐꯪꯗꯦꯕ ꯌꯥꯎꯒ
ꯑꯣ ꯅꯍꯥꯟꯗꯣ ꯑꯁꯦ ꯂꯥꯁ ꯃꯟ ꯃꯦ ꯂꯥꯁ ꯃꯟꯗꯔ ꯑꯗꯨꯋꯥꯏꯗꯔꯥ ꯌꯦꯔꯨꯝꯝ ꯐꯪꯗꯦ ꯍꯥꯏꯅꯀꯣ ꯇꯥꯡꯁꯨ ꯇꯥꯡꯑꯦ ꯑꯃꯨꯛ ꯑ
ꯍꯧꯖꯤꯛ ꯑꯃꯨꯛ ꯈꯔ ꯐꯔꯛꯑꯕꯅꯦ ꯑꯗꯨꯝ ꯀꯥꯟꯗꯣ ꯌꯦꯟꯒꯤ ꯂꯩꯅ ꯏꯅꯥ ꯅꯥꯕꯒꯤ ꯌꯦꯟ ꯑꯗꯨ ꯂꯣꯏꯅ ꯁꯤꯕ ꯑꯥ
ꯈꯪꯗꯦꯗꯤ ꯑꯩꯈꯣꯏꯗꯤ ꯌꯦꯟꯔꯨꯝ ꯑꯗꯨꯝ ꯗꯨꯀꯥꯟꯗ ꯍꯪꯉꯒ ꯂꯩꯇꯦ ꯂꯩꯇꯦ ꯍꯥꯏꯕꯒꯤ ꯀꯩꯗꯧꯕꯒꯤꯔꯣ ꯍꯥꯏꯅ ꯑꯩꯗꯤ ꯈꯪꯖꯜꯂꯦ
ꯎꯝ ꯌꯦꯟ ꯂꯥꯏꯅꯥ ꯂꯩꯈꯤꯕꯅꯦ ꯑꯗꯨꯒ ꯌꯦꯟ ꯆꯥꯅꯕ ꯀꯤꯅꯗꯅ ꯇꯧꯈꯤꯕꯅꯦ
ꯑ ꯕ꯭ꯔꯣꯏꯂꯔꯁꯦ ꯌꯥꯝꯅꯗꯤ ꯍꯥꯎꯇꯦꯗꯕꯣ ꯃꯃꯟ ꯈꯔ ꯍꯣꯡꯕꯒꯤꯀꯣ ꯆꯥꯔꯒ ꯂꯩꯕꯅꯦ
ꯑꯩꯅ ꯑꯃꯨꯛ ꯃꯔꯨꯒꯨꯝꯕ ꯆꯥꯕ ꯄꯥꯛꯅ ꯍꯩꯇꯦꯕ ꯑꯗꯨꯒꯤ ꯕꯣꯏꯂꯔ ꯅ ꯅꯨꯡꯉꯥꯏꯕ
ꯍꯣꯏ ꯉꯥꯗꯤꯀꯣ ꯃꯔꯨ ꯌꯥꯝꯃꯟꯕꯒꯤ ꯆꯥꯕ ꯍꯩꯇꯦ ꯑꯩꯁꯨ ꯉꯥ ꯆꯔꯗꯤ ꯆꯥꯛꯆꯥ ꯇꯣꯛꯅꯤꯉꯥꯏ ꯀ ꯆꯥꯛ ꯆꯥꯕꯗ ꯌꯥꯝ ꯀꯑꯣ
ꯀꯨꯏ ꯑꯎ ꯉꯥ ꯃꯜꯂꯤꯉꯩꯗ ꯃꯍꯥꯎ ꯂꯧꯕꯝ ꯂꯥꯛꯐꯝ ꯈꯪꯗꯕꯗꯣ ꯇꯞ
ꯑꯗꯨꯕꯨ ꯅꯣꯏꯕ ꯅꯣꯏꯗꯤ ꯉꯥ ꯍꯥꯏꯔꯗꯤ ꯌꯥꯝ ꯄꯥꯝꯅꯩ ꯅ ꯅꯣꯏꯒꯤ ꯀꯃꯥꯟꯗꯦꯁ ꯍꯥꯏꯗꯣꯏꯔ
ꯑꯥ ꯑꯗꯣ ꯑꯩꯗꯤ ꯉꯥ ꯇꯣꯏꯔꯒ ꯊꯣꯡꯕꯗꯣ ꯃꯆꯥ ꯃꯆꯥ ꯀꯛꯑꯒ ꯃꯆꯥ ꯃꯆꯥ ꯀꯛꯑ ꯊꯣꯡꯕꯗꯣ ꯑꯗꯨꯗꯤ ꯄꯥꯛꯅ ꯍꯥꯏꯗꯤ ꯃꯍꯤ ꯆꯥꯖꯕꯩ ꯋꯥꯅꯤ ꯑꯗꯨ ꯑꯩꯗꯤ ꯄꯥꯛꯅ ꯄꯥꯝꯗꯦꯕ
ꯎꯝ ꯍꯣꯏ ꯅꯣꯏꯅ ꯊꯣꯡꯕꯗꯨ ꯄꯨꯔꯨ ꯀꯩ ꯍꯥꯏꯗꯣꯏꯔꯥ ꯄꯨꯔꯥ ꯀꯩ ꯍꯥꯏꯗꯣꯏꯔꯣ ꯎꯇꯤꯒꯤ ꯏꯁꯇꯥꯏꯜꯗ ꯀꯣ
ꯑꯥ ꯑꯗꯨ ꯃꯤꯗꯤ ꯌꯥꯝ ꯄꯥꯝꯃꯦ ꯑꯩ ꯗꯤ ꯄꯥꯝꯗꯦꯕ ꯑꯩꯅ ꯄꯥꯝꯕꯗꯤ ꯇꯥꯎꯔꯒ ꯊꯣꯡꯕ ꯑꯃ ꯂꯩꯌꯦꯕ ꯑꯗꯨꯅ ꯍꯦꯟꯅ ꯄꯥꯝꯃꯦꯕ ꯑꯗꯨꯗꯤ ꯃꯍꯤꯁꯦ ꯌꯥꯝ ꯍꯥꯎꯋꯦꯕ ꯎꯝ ꯃꯔꯨꯁꯨ ꯑꯗꯨꯗꯤ ꯆꯥꯎ ꯅ ꯌꯥꯎꯔꯕꯅꯤꯅ ꯃꯟꯕ ꯅꯨꯡꯉꯥꯏꯔꯦ
ꯉꯥꯁꯦ ꯇꯨꯔꯦꯟꯗꯒꯤ ꯐꯥꯔꯒ ꯐ꯭ꯔꯦꯁ ꯊꯣꯡꯕꯗꯣ ꯑꯗꯨ ꯆꯥꯅꯤꯡꯉꯦ ꯑꯩꯗꯤ
ꯑꯁ ꯉꯥꯗꯤꯀꯣ ꯂꯣꯛꯇꯥꯛꯇꯒꯤ ꯂꯥꯛ ꯂꯩꯕ ꯉꯥꯅ ꯈ꯭ꯋꯥꯏꯗꯒꯤ ꯍꯥꯎꯋꯦ
ꯈꯔ ꯀꯩ ꯍꯥꯏꯗꯣꯏꯔꯥ ꯃꯥ ꯇꯦꯁꯇꯣ ꯈꯔ ꯊꯨꯝꯔꯒ ꯑ ꯁꯋꯤꯠ ꯈꯛ
ꯁ꯭ꯋꯤꯠ ꯍꯣꯏ ꯉꯥꯁꯦ ꯑꯃꯣꯏ ꯀꯩ ꯍꯥꯏꯅꯤ ꯕꯦꯔꯦ ꯕꯦꯔꯦ ꯄꯦꯠꯇꯕꯤꯗꯀꯣ
ꯎꯝ
ꯂꯥꯎꯔꯒ ꯃꯍꯥꯎꯁꯦ ꯌꯥꯝ ꯍꯥꯎꯒꯅꯦꯕ ꯑꯩꯈꯣꯏ ꯐꯥꯔꯝꯗ ꯂꯩꯕ ꯉꯥ ꯇꯨꯔꯦꯟꯒꯨꯝꯕ ꯑꯣꯏꯔꯣ ꯐꯥꯔꯝ ꯑꯣꯏꯔꯁꯨ ꯍꯣꯏ ꯍꯣꯏ ꯇꯨꯔꯦꯟꯒꯗꯤ ꯈꯦꯠꯅꯔꯅꯤ ꯑꯗꯨ ꯐꯥꯔꯝꯒꯤ ꯉꯥꯁꯤꯅ ꯑꯃꯨꯛ ꯄꯦꯠꯂꯒ ꯃꯍꯥꯎ ꯌꯧꯗ ꯕꯅꯦꯕ ꯃꯣꯏꯗꯤ ꯆꯤꯟꯖꯥꯛ ꯊꯥꯛꯑꯒ ꯃꯇꯝ ꯑ ꯃꯇꯝꯁꯨ ꯇꯦꯟꯜꯂꯤꯗꯅ ꯑ ꯃꯇꯝ ꯇꯦꯟꯅꯁꯨ ꯁꯨꯨ ꯌꯣ ꯑꯗꯣ ꯂꯣꯛꯇꯥꯛꯀꯤꯗꯤ ꯃꯁꯥ ꯃ ꯇꯣꯝꯗꯁꯨ ꯑꯣꯏꯔꯦ ꯑꯗꯨꯒ ꯀꯨꯏꯅ ꯀꯨꯏ ꯑꯥ ꯑꯗꯨꯅ ꯌꯥꯝ ꯍꯥꯎꯕꯅꯦ
ꯆꯥꯅꯤꯡꯉꯤꯅꯦ ꯃꯔꯛ ꯂꯛꯇꯒꯤ ꯦ ꯇꯨꯡꯍꯟꯕꯤ ꯍꯥꯏꯕ꯭ꯔꯥ ꯅꯣꯏ ꯉꯥ ꯂꯩꯕ ꯑꯗꯨꯁꯨ ꯑꯩꯒꯤꯗꯤ ꯍꯥꯎꯋꯦ
ꯍꯥꯎꯣꯏ ꯃꯄꯨꯝ ꯃꯄꯨꯝ ꯇꯥꯎꯔꯒ
ꯎꯝ ꯑꯗꯨꯗ ꯇꯨꯡꯍꯟꯕꯤ ꯍꯥꯏꯕꯗꯣ ꯍꯥꯎꯋꯦ ꯑꯗꯨꯒ ꯑꯃꯅ ꯀꯩꯔꯣ ꯄꯦꯡꯕ ꯍꯥꯏꯕ
ꯎꯝ
ꯄꯦꯡꯕꯥꯞ
ꯎꯝ ꯍꯥꯎ ꯑꯩ ꯑꯩꯅ ꯄꯥꯝꯕꯗꯤ ꯔꯧꯎꯒꯨꯝꯕ
ꯈꯪꯗ꯭ꯔꯔꯤ ꯑꯗꯨꯗꯤ
ꯑ ꯑꯗ ꯑꯩꯗ ꯑꯃ ꯁꯔꯦꯡ ꯑꯅ ꯑꯃ ꯂꯩꯕ ꯃꯅꯝ ꯅꯝꯕ ꯑꯃ ꯑꯗꯣ ꯐꯖꯅ ꯊꯣꯡꯉꯗꯤ ꯌꯥꯝ ꯍꯥꯎꯕ ꯑꯗꯣ ꯑꯩꯗꯤ ꯆꯥꯕ ꯍꯩꯅꯗꯦ ꯑꯗꯨ ꯉꯥꯗꯨꯁꯨ
ꯑ ꯉꯃ ꯑꯗꯨꯗꯨꯅꯪ ꯍꯥꯏ ꯀꯥꯔꯩꯗ ꯎꯝ ꯑꯥꯎꯠꯁꯥꯏꯗꯒꯤ ꯄꯨꯔꯛꯄ ꯉꯥꯗꯣ
ꯑꯥ
ꯃꯔꯨ ꯌꯥꯝ ꯌꯥꯎꯗꯕꯁꯨ ꯑꯃ ꯂꯩ
ꯔꯧꯗ ꯑꯃ ꯂꯩꯕꯅꯦ ꯈꯪꯗꯦ
ꯑꯁ ꯑꯥꯎ ꯍꯣꯔꯦꯟ ꯉꯥꯒꯤ ꯃꯃꯤꯡ ꯍꯥꯏꯔꯛꯑꯅꯦ ꯑꯥ ꯑꯗꯨꯉꯦ
ꯑ ꯍꯥꯏ ꯑꯗꯨ ꯑꯩꯁꯨ ꯉꯥꯒꯤ ꯃꯃꯤꯡꯁꯦ ꯄꯥꯛꯅ ꯐꯪꯗꯦꯕ
ꯉꯍꯥꯏ
ꯑꯥ ꯉꯍꯩ ꯈꯪꯉꯦ ꯑꯁ ꯗꯟ ꯗꯟ ꯂꯥꯎꯕ ꯌꯥꯝ ꯌꯥꯎꯕꯅꯦ
ꯑꯗꯨꯗꯤ ꯑꯗꯨꯝ ꯆꯥ ꯀꯩ ꯍꯥꯏꯇꯥꯔꯦ ꯑꯩꯈꯣꯏꯗꯤ ꯌꯥꯝ ꯇꯣꯏꯅ ꯆꯥꯕꯒꯤꯀꯣ
ꯎꯝ
ꯑꯗ ꯑꯩꯁꯨ ꯑꯗꯨꯗꯤ ꯍꯥꯎꯋꯦ ꯃꯔꯨꯗꯣ ꯌꯥꯝꯗꯅ ꯑꯗꯨꯗꯤ ꯆꯥꯎꯔꯒ ꯀꯩ ꯍꯥꯏꯗꯣꯏꯔꯥ ꯂꯧꯊꯣꯛꯄꯗ ꯅꯨꯡꯉꯥꯏꯅ ꯑꯗꯨ ꯆꯥꯕ ꯀꯥꯟꯗ ꯅꯣꯏꯒꯤꯗꯤ ꯈꯪꯗꯦ ꯑꯗꯨꯗꯤ ꯍꯥꯎ ꯍꯦꯒꯗꯤ ꯌꯥꯝ ꯆꯥꯟꯅꯩꯌꯦ ꯑꯩꯈꯣꯏꯗꯤ ꯎꯝ
ꯑꯣ ꯑꯗꯣ ꯑꯩꯈꯣꯏꯁꯨ ꯆꯥꯅꯩꯌꯦ ꯉꯥꯍꯩꯗꯣ ꯑꯩꯈꯣꯏ ꯕꯥ ꯑꯌꯥ
ꯎꯝ ꯑꯗ ꯎꯝ
ꯑꯊꯣꯠꯄ ꯁꯣꯐ ꯑꯣꯏꯕ ꯗꯟ ꯗꯟ ꯂꯥꯎꯕ ꯌꯥꯎꯕꯗꯣ
ꯑ ꯑꯥꯁꯀꯤꯟꯖꯣ
ꯑꯗꯨꯦ ꯍꯥꯏ
ꯑꯩꯁꯨꯣ ꯍꯅꯗꯦ ꯑꯗꯨꯗꯤ ꯆꯥꯅꯤꯡꯗꯦ
ꯑꯩꯅ ꯌꯦꯟꯗꯁꯨ ꯑꯗꯨꯒꯤ ꯁꯔꯨꯛꯇꯣ ꯆꯥꯗ ꯗꯕ
ꯏꯁꯀꯤꯟꯗꯩꯁꯨ ꯄꯥꯛꯇꯤ ꯆꯥꯅꯗꯦ ꯆꯥꯅꯤꯡꯗꯦ ꯍꯣꯏ
ꯑꯩꯈꯣꯏ ꯅꯥꯀꯟꯒꯤ ꯑꯩꯈꯣꯏꯅ ꯍꯦꯛ ꯍꯦꯛ ꯑꯆꯥꯄꯣꯠ ꯂꯧꯕꯗꯣ ꯃꯈꯣꯏꯅ ꯀꯩ ꯈꯜꯂꯝꯒꯗ꯭ꯔꯣ ꯏꯕꯥꯅꯤꯁꯦ
ꯑꯗꯨꯗꯅ ꯑꯩꯈꯣꯏꯅꯤꯅ ꯀꯩ ꯍꯥꯏ ꯌꯦꯠ ꯄꯤꯕꯒꯨꯝꯅ ꯈꯜꯂꯝ꯭ꯔꯗꯤ ꯂꯣꯏꯔꯦꯀꯣ ꯑꯗ ꯑꯗ ꯎ ꯑꯁꯤ ꯅꯨꯄꯤ ꯎꯝ ꯑꯗꯨꯗ ꯐꯖꯅꯗꯤ ꯍꯥꯏꯕꯤꯌꯨ ꯋꯥ ꯍꯥꯏꯕꯗꯤ ꯕꯥꯅꯤꯒꯤꯁꯨ ꯄꯩꯁꯥ ꯄꯤꯗꯕꯒꯤꯅꯦ ꯇꯧꯈꯤꯕꯗꯣ ꯑꯩꯈꯣꯏꯅꯤꯁꯨ ꯄꯩꯁꯥ ꯌꯥꯎꯗꯦ ꯑꯗꯨꯝ ꯍꯥꯏꯥꯏꯅ ꯍꯥꯏꯕꯤꯔꯣꯕ ꯑꯗꯣ ꯀꯥꯞꯄ ꯌꯥꯔꯗꯤ ꯑ
ꯑꯗꯣ ꯀꯥꯞꯄꯁꯦ ꯑꯩꯅ ꯈꯜꯂꯤꯅꯦ ꯃꯥꯁꯨ ꯍꯥꯏꯗꯤ ꯐ꯭ꯂꯥꯏꯌꯤꯡꯗ ꯍꯥꯏꯗꯤ ꯈꯨꯗꯛꯀꯤ ꯉꯥꯏꯍꯥꯛ ꯊꯦꯡꯅꯕ ꯃꯤꯅꯤꯗꯅ ꯑꯗꯨꯅ ꯌꯥꯝ ꯊꯥꯖꯕꯁꯨ ꯌꯥꯗꯦ ꯀꯅꯥꯅ ꯈꯪꯅꯤ ꯈꯪꯁꯨ ꯈꯪꯂꯣꯏꯗꯕꯗꯨꯕꯨ ꯍꯥꯏꯅ ꯃꯥꯅ ꯄꯤꯕꯤꯔꯝꯗ꯭ꯔꯗꯤ ꯏꯕꯥꯅꯤꯗ ꯐꯔꯛ
ꯑꯗꯨ ꯑꯗꯨꯅꯦꯦ
ꯑꯗꯨ ꯑꯗꯨꯅ
ꯎꯝ
ꯑꯩꯁꯦ ꯈꯜꯂꯦꯕ
ꯑꯩꯅ ꯍꯥꯏꯕꯗꯤ ꯑꯗꯨ ꯃꯄꯨꯒꯤ ꯅꯝꯕꯔꯗꯣ ꯗꯥꯏꯔꯦꯛ ꯄꯤꯔ ꯄꯤꯔꯛꯑꯗꯤ ꯈꯔ ꯐꯅꯤ ꯐꯗꯣꯏ ꯃꯥꯟꯕ
ꯎꯝ ꯃꯄꯨꯒꯤ ꯅꯝꯕꯔꯗꯨꯁꯨ ꯑꯩꯈꯣꯏ ꯐꯣꯟ ꯑꯃꯗꯨꯗ ꯌꯥꯍꯧꯔꯝꯅꯦ ꯌꯦꯡꯉꯅꯦ ꯐꯔꯛ ꯌꯥꯝ ꯇꯥꯔꯦꯕ
ꯑꯗꯨ ꯑꯗꯨ ꯅꯨꯄꯤꯗ ꯍꯪꯉꯨꯅ ꯅꯍꯥꯟ ꯅꯪꯅ ꯀꯥꯞꯑꯦ ꯍꯥꯏꯕ ꯅꯝꯕꯔꯗꯣ ꯌꯦꯡꯔꯒ
ꯅꯝꯕꯔꯗꯤ ꯅꯠꯇꯦ ꯃꯣꯏꯗꯣ ꯑꯦꯔꯤꯌꯥ ꯊꯥꯔꯇꯤ ꯇꯤ ꯑꯅ ꯌꯥꯎ ꯂꯩꯔꯝꯃꯦꯕ
ꯑꯣ ꯑꯗꯨꯗ ꯀꯥꯞꯈꯤꯕꯅꯦ ꯍꯥꯏꯅꯁꯨ
ꯎꯝ
ꯈꯪꯗꯦ ꯑꯗꯨ ꯅꯨꯄꯤꯗꯨꯣ ꯊꯥꯖꯅꯤꯡꯉꯥꯏꯗꯤ ꯃꯥꯟꯗꯤ ꯃꯥꯟꯗꯕ ꯃꯥ
ꯑꯩꯁꯨ ꯊꯥꯖꯅꯤꯡꯉꯥꯏ ꯗꯃ ꯎꯝ ꯌꯥꯝꯅ ꯃꯤ ꯉꯝꯒꯗꯕ ꯍꯣꯏꯕ ꯃꯥꯟꯕꯗꯣ
ꯑꯗꯨꯒ ꯊꯥꯖꯕꯁꯨ ꯈꯔ ꯋꯥꯂꯦ ꯂꯩ ꯑꯗꯨꯒꯤ ꯈꯪꯗꯅꯦ ꯃꯥꯥꯏꯇꯣꯔ
ꯑꯗꯨꯅꯦ ꯁꯔꯅꯝꯕ ꯔꯣꯅꯃ
ꯁꯥꯔꯁꯨ ꯏꯕꯥꯅꯤꯅ ꯊꯥ ꯑꯅꯤꯒꯤ ꯍꯥꯡꯅꯗꯤ ꯄꯤꯒꯗꯕ ꯃꯥꯟꯗꯦ ꯑꯩꯒꯤꯗꯤ ꯑꯗꯨꯒꯤꯅꯦ ꯑꯩꯅ ꯊꯥ ꯑꯃ ꯑꯣꯏꯔꯁꯨ ꯄꯤꯔꯣ ꯍꯥꯏꯅ ꯑꯩꯅ ꯍꯥꯏꯈꯤꯕꯗꯣ
ꯑ ꯃꯥꯗꯤ ꯌꯥꯝꯃ ꯂꯦꯛꯍꯟꯕꯒꯤ ꯄꯤꯅꯤꯡꯗꯕꯒꯤ ꯑꯣꯏꯕ ꯃꯥꯜꯂꯦ
ꯑꯗꯨꯅ ꯑꯩꯅ ꯑꯩꯠ ꯊꯥꯎꯖꯟꯅꯤ ꯊꯥ ꯑꯃꯒꯤ ꯑꯗꯨ ꯄꯤꯔꯣ ꯑꯗꯨꯒ ꯎꯅ ꯑꯁꯣꯔ ꯍꯥꯏꯕꯒꯤ ꯉꯁꯤ ꯉꯟꯇꯥꯅ ꯑꯩ ꯍꯧꯒꯠꯇ꯭ꯔꯔꯤ ꯃꯥꯅ ꯊꯥꯔꯛꯄꯗꯣ
ꯎꯝ ꯑꯩꯗꯤ ꯉꯛꯈ꯭ꯔꯕꯅꯦ ꯃꯥꯗꯣ ꯑꯩꯒꯤ ꯑꯗꯨꯝ ꯑꯩꯒꯤ ꯋꯥꯈꯜꯗꯅꯦ ꯑꯩꯗꯤ ꯐꯪꯒꯅꯤ ꯍꯥꯏꯕꯒꯤ ꯑꯁꯥ ꯁꯨꯡꯨꯝ ꯇꯧ
ꯑꯗꯨꯅ ꯑꯩꯁꯨ ꯑꯦꯛꯁꯄꯦꯛ ꯇꯧꯗ꯭ꯔꯦꯅꯦ ꯁꯤꯗꯤ ꯀꯩ ꯇꯧꯔꯒꯅ ꯇꯨꯝꯔꯒ ꯂꯩ ꯑꯗꯣ ꯍꯧꯒꯠꯂꯒ ꯖꯤ ꯄꯦꯛꯒꯤ ꯂꯕꯣ ꯀꯏꯅ ꯩꯅ ꯑꯣ ꯊ ꯈꯔꯗ ꯊꯥꯔꯛꯄꯒꯤ ꯅꯪꯉꯣꯟꯗ ꯁꯠ ꯆꯠ ꯃꯦꯁꯦꯖ ꯑꯗ ꯑꯩꯅ
ꯑ ꯍꯥꯏꯗꯤ ꯅꯍꯥꯡꯉꯩ ꯇꯨꯝꯕꯦꯛ ꯍꯧꯒꯠꯂꯛꯄꯒ ꯑꯗꯨꯝ ꯌꯦꯡꯕ ꯊꯥꯔꯛꯄ꯭ꯔꯥ ꯊꯥꯔꯛꯄ꯭ꯔꯅ ꯊꯥꯔꯛꯄ ꯅꯨꯃꯤꯠꯇꯨꯗꯤꯀꯣ ꯊꯥꯖꯗꯕꯒꯤ ꯁꯨꯡꯛꯂꯌꯦꯛ
ꯍꯅꯦ ꯑꯗꯨꯅꯦ ꯎꯝ
ꯅꯣꯛꯅꯤꯡꯉꯦꯗ
ꯑꯗꯁꯨ ꯊ ꯑꯃꯒꯤ ꯑꯣꯏꯔꯁꯨ ꯐꯪꯕꯅꯤꯅ ꯈꯔꯗꯤ ꯀꯩ ꯍꯥꯏꯗꯣꯏꯔ
ꯎꯝ ꯋꯥꯈꯜꯁꯦ ꯈꯔ ꯅꯨꯡꯉꯥꯏꯔꯦ ꯑꯗꯨꯅꯦ ꯑꯗꯨ ꯏꯕꯥꯅꯤ ꯑ ꯀꯩꯅꯣꯅꯦꯕ ꯄꯩꯁꯥꯗꯣ ꯋꯥꯟ ꯊꯥꯎꯖꯟ ꯊ꯭ꯔꯤ ꯍꯟꯗ꯭ꯔꯦꯠ ꯐꯤꯐꯇꯤ ꯑꯣꯏꯕꯅꯦꯕ
ꯎꯝ
ꯑꯗꯨ ꯑꯣꯏ ꯇꯔꯗꯤ ꯁꯚꯦꯟ ꯁꯚꯦꯟ ꯇꯨꯖ ꯐꯣꯔꯇꯤꯟ ꯑꯣꯏꯇꯥꯔꯗꯤ ꯇꯪꯈꯥꯏ ꯑꯣꯏꯇꯥꯥꯔꯗꯤ ꯁꯚꯦꯟ ꯍꯟꯗ꯭ꯔꯦꯗ ꯑꯣꯏꯗꯣꯏ ꯅꯠꯇ꯭ꯔꯣ
ꯁꯚꯦꯟ ꯍꯟꯗ꯭ꯔꯦꯠ ꯑ
ꯎꯝ ꯇ ꯈꯥꯏꯕꯦ ꯇ ꯍꯥꯏꯗꯤ ꯍꯥꯏꯗꯤ ꯋꯥ ꯋꯥꯟ ꯊꯥꯎꯖꯟ ꯊ꯭ꯔꯤ ꯍꯟꯗ꯭ꯔꯦꯠ ꯐꯤꯐꯇꯤꯒꯤꯗꯤ ꯁꯕꯦꯟ ꯍꯟ ꯇ꯭ꯔꯦꯠꯃꯨꯛ ꯑꯣꯏꯗꯅ ꯁꯤꯛꯁ ꯍꯟꯗ꯭ꯔꯦꯗꯀ ꯐ꯭ꯔꯦꯛꯁꯟ ꯈꯔ ꯇꯥꯕꯅꯦꯕ ꯑꯗꯣ ꯁꯕꯦꯟ ꯍꯟꯗ꯭ꯔꯦꯗ ꯑꯅ ꯆꯥꯎꯅ ꯂꯧꯔꯁꯦꯕ ꯁꯕꯦꯟ ꯍꯟꯗ꯭ꯔꯦꯗ ꯑꯅꯤꯗꯤ ꯋꯥꯟ ꯐꯣꯔꯇꯤꯟ ꯋꯥꯟ ꯊꯥꯎꯖꯟ ꯐꯣꯔ ꯍꯟꯗ꯭ꯔꯦꯗ ꯇꯥꯗ꯭ꯔꯥ ꯁꯚꯦꯟ ꯍꯟꯗ꯭ꯔꯦꯠꯅꯤ ꯗꯦ ꯑꯗꯨꯗꯨꯅ ꯀꯩꯅꯣ ꯇꯧꯔꯁꯦ ꯎꯝ ꯁꯚꯦꯟ ꯍꯟꯗ꯭ꯔꯦꯗ ꯑꯣꯏꯅ ꯊꯥꯕꯤꯔꯁꯦ ꯑꯩꯁꯨ ꯄꯩꯁꯥꯗꯣ ꯌꯥꯝꯝ ꯂꯩꯇꯕꯅꯤꯅꯅꯦ
ꯑꯍꯣꯏ ꯏꯕꯥꯅꯤꯁꯦ ꯁꯤꯛꯁ ꯊ꯭ ꯐꯤꯇꯤ ꯊ꯭ꯔꯤ ꯍꯟꯗ꯭ꯔꯦꯠ ꯐꯤꯐꯇꯤ ꯀꯟꯇ꯭ꯔꯤꯕ꯭ꯌꯨꯠ ꯇꯧꯔꯒ
ꯑꯥ ꯑꯗꯨꯟꯅ ꯄꯠꯇ꯭ꯔꯣ
ꯊꯥꯕꯀꯣ
ꯑꯥ
ꯗꯁꯨ ꯍꯥꯏꯗꯤ ꯄꯤꯗꯕ ꯁꯔꯨꯛꯄꯨꯗꯤ ꯈꯔ ꯄꯤꯔꯝꯕꯗꯨꯅ ꯐꯩꯅ
ꯑꯥ ꯑꯗꯨꯃ ꯑ ꯃꯥꯒ ꯐꯣꯟꯁꯦ ꯑꯩꯅ ꯈꯜꯂꯤꯁꯦ ꯃꯦꯁꯦꯁ ꯊꯥꯗꯕꯤꯗ ꯐꯣꯟ ꯁꯤꯗ ꯐꯖꯅ ꯋꯥꯔꯤ ꯁꯥꯟꯅꯔꯒ ꯀꯛꯑꯦ ꯑꯩꯈꯣꯏꯒꯤꯁꯦ ꯁꯨꯃꯥꯏꯅ ꯇꯧꯗꯅ ꯁꯔꯅ ꯁꯨꯃꯥꯏꯅ ꯄꯤꯗꯕꯅꯤ ꯑꯗꯨꯒ ꯍꯧꯨꯖꯤꯛꯀꯤ ꯄꯣꯠꯁꯤꯗꯤ ꯁꯔꯅ ꯄꯤꯒꯗꯕ ꯄꯣꯠꯅꯤ ꯑꯗ ꯑꯩꯈꯣꯏꯅꯁꯨ ꯁꯨꯝ ꯍꯥꯠꯄꯗꯣ ꯅꯨꯡꯉꯥꯏ ꯐꯠꯇꯕꯒꯤ ꯄꯤꯕꯅꯦꯅ ꯑꯥ
ꯑꯃꯨꯛꯀ ꯀꯣꯜ ꯇꯧꯔꯛꯑꯣꯅꯦ
ꯎꯝ
ꯑ
ꯍꯣꯏ ꯍꯣꯏ